ꯍꯜꯂꯣ ꯍꯣꯏ ꯇꯥꯏꯌꯦ
ꯎꯝ ꯀꯩꯗꯧꯔꯤꯒꯦ
ꯑ ꯊꯕꯛ ꯍꯜꯂꯛꯄꯗ ꯉꯥꯏꯔꯤꯕꯩ ꯉꯥꯏꯍꯥꯛ ꯄꯨꯊꯔꯝꯕꯅꯦꯗ ꯅꯪꯗꯤ
ꯑꯩ ꯐꯃꯨꯡ ꯊꯥꯔꯤꯌꯦ
ꯇꯨꯝꯅꯤꯡꯉꯥꯏ ꯕꯣꯜ ꯌꯦꯡ ꯑꯣꯏꯗ꯭ꯔꯣ
ꯕꯣꯜ ꯌꯦꯉꯔꯣꯏꯗ ꯇꯨꯝꯅꯤꯡꯉꯦ
ꯈꯔ ꯄꯥꯝ ꯕꯣꯜꯁꯤ ꯈꯔ ꯌꯥꯝ ꯄꯥꯝꯗꯕ ꯑꯣꯏꯕ ꯃꯥꯜꯂꯦ
ꯄꯥꯝꯕꯗꯤ ꯄꯥꯝꯃꯦ ꯑꯗꯨ ꯑꯣꯏ ꯇꯥꯔꯁꯨ ꯏꯊꯟꯇ ꯑꯣꯏꯕꯅꯤꯅ ꯌꯦꯡꯅꯤꯡꯗ꯭ꯔꯕ
ꯑꯧ ꯑꯧ ꯑꯧ ꯑꯧ ꯁꯤꯁꯇꯔꯒꯤꯁꯦ ꯌꯥꯝ ꯏꯁ꯭ꯃꯨꯠ ꯑꯣꯏꯑꯍꯦ
ꯀꯔꯝꯕ ꯁ꯭ꯃꯨꯠꯅꯣ
ꯋꯥ ꯉꯥꯡꯕꯇ ꯌꯥꯝ ꯏꯁꯃꯨꯠ ꯑꯣꯏꯌꯦꯕ
ꯑ
ꯃꯤ ꯅꯠꯇꯦ ꯃꯤꯡꯗꯗꯤ ꯀꯩꯅꯣꯝꯃ ꯇꯣꯉꯥꯟꯅ ꯎꯔꯒ ꯈꯔ ꯀꯨꯏꯅ ꯈꯔ ꯀꯨꯏꯅ ꯕꯦꯔꯤꯗ ꯂꯩꯕ ꯃꯥꯜꯂꯦ
ꯑꯗꯨꯕꯨꯗꯤ ꯃꯅꯤꯄꯨꯔ ꯃꯆꯥꯅꯤꯅ
ꯃꯅꯤꯄꯨꯔ ꯃꯆꯥ ꯑꯣꯏꯕꯁꯨ ꯈꯔ ꯈꯣꯏꯕ ꯑꯃ ꯍꯥꯏꯕ ꯑꯃ ꯂꯩꯗꯅ
ꯑꯥ ꯈꯣꯏꯕꯗꯣ
ꯑꯥ ꯑꯥ ꯁꯤꯁꯇꯔꯒꯤꯅ ꯂꯥꯏꯟꯗ ꯐꯖꯅ ꯆꯠꯂꯦ ꯏꯁ꯭ꯃꯨꯠ ꯑꯣꯏꯅ
ꯊꯦꯡꯀꯤꯌꯨ
ꯑꯩꯅ ꯀꯔꯤ ꯃꯥꯟꯒꯦ ꯑꯩꯁꯤꯗꯤ ꯏꯁꯃꯨꯠ ꯑꯣꯏꯕ꯭ꯔꯣ ꯀꯃꯥꯏꯅ ꯇꯧꯒꯦ
ꯌꯥꯝꯅꯗꯤ ꯃꯥꯟꯗꯦ ꯑꯗꯨ ꯑꯣꯏꯇꯥꯔꯁꯨ ꯁꯤꯛꯁꯇꯤ ꯁꯚꯦꯟꯇꯤ ꯇꯨ ꯌꯥꯔꯦ ꯍꯟꯗ꯭ꯔꯦꯠꯀꯤ ꯃꯅꯨꯡꯗ
ꯍꯣꯏ ꯅꯪꯅ ꯍꯦꯟꯅꯂꯝꯒꯗꯧꯕ ꯃꯥꯜꯂꯦꯅꯦ
ꯈꯪꯗꯦ ꯑꯗꯨꯕꯨꯗꯤ ꯇꯥꯕ ꯃꯤꯅ ꯈꯪꯒꯗꯕꯅꯤ ꯑꯩꯗꯤ ꯈꯪꯗꯦ
ꯅꯪꯒꯤꯗꯣ ꯇꯥꯕꯗ ꯗꯥꯏꯔꯦꯛ ꯀꯩꯅꯣꯗꯣ ꯃꯥꯜꯂꯦꯕ ꯑꯃꯇ ꯈꯣꯏꯗꯕꯅꯤꯅ ꯑꯗꯣ ꯋꯥꯋꯔꯀꯞ ꯃꯇꯝꯁꯨ ꯂꯣꯏꯔꯦꯔꯦ ꯀꯔꯝꯕ ꯇꯤꯝꯕꯨ ꯁꯞꯄꯣꯔꯠ ꯇꯧꯒꯦ ꯍꯥꯏꯦꯟꯅ
ꯑꯩꯗꯤ ꯄꯣꯔꯇꯨꯒꯜꯅꯤꯗ
ꯑꯠꯆꯥ ꯑꯠꯆꯥ ꯑꯠꯆꯥ ꯉꯔꯥꯡ ꯁꯥꯟꯅꯔꯦꯅꯦ
ꯑꯧ ꯉꯔꯥꯡ ꯁꯥꯟꯅꯔꯦ ꯑꯗꯨꯒꯤ ꯉꯔꯥꯡ ꯌꯦꯡꯈ꯭ꯔꯦ
ꯑꯥ ꯑ ꯑ ꯑꯩꯒꯤ ꯇꯤꯝꯗꯤ ꯍꯣꯔꯦꯟ ꯊ꯭ꯔꯤ ꯊꯥꯔꯇꯤꯗ ꯂꯩꯕꯅꯤꯅꯦ
ꯕ꯭ꯔꯥꯖꯤꯜ ꯑꯣꯏꯔꯝꯃꯅꯤ
ꯑ ꯆꯥꯕ ꯊꯛꯄꯗꯤ ꯂꯣꯏꯁꯤꯜꯂꯕ
ꯂꯣꯏꯔꯦ ꯇꯨꯝꯅꯕ ꯇꯪꯉꯔꯣꯏꯒꯦ ꯍꯧꯖꯤꯛꯇꯤ
ꯀꯔꯤ ꯃꯊꯦꯜ ꯍꯣꯠꯅꯔꯒꯦ ꯉꯁꯤꯗ
ꯎꯝ ꯉꯁꯤꯁꯦ ꯑꯩ ꯃꯄꯥꯟꯒꯤ ꯄꯣꯠꯆꯩ ꯆꯥꯔꯦ
ꯑꯠꯆꯥ ꯑꯠꯆꯥ ꯑꯦ ꯑꯗꯨꯅ ꯄꯨꯛ ꯊꯟꯕ꯭ꯔꯣ ꯁꯨꯝꯃꯦꯅꯦ ꯅꯨꯄꯤꯁꯤꯡꯗꯤ ꯈꯔ ꯆꯥꯔ ꯑꯗꯨ ꯑꯗꯨꯝ ꯊꯟꯕꯅꯤꯅꯦ
ꯊꯜꯂꯦ
ꯑꯩꯗꯤ ꯑꯆꯥꯄꯣꯠꯁꯤ ꯌꯥꯝ ꯆꯥꯔꯁꯨ ꯆꯥꯛꯁꯦ ꯑꯃꯨꯛ ꯑꯗꯨꯝ ꯆꯥꯗ꯭ꯔꯗꯤ ꯊꯟꯕꯁꯦ ꯈꯪꯗꯦꯅꯦ ꯄꯦꯟꯗꯕ ꯍꯥꯏꯒꯗ꯭ꯔꯥ ꯅꯨꯡꯇꯤꯒꯤ ꯆꯥꯕꯩꯔ ꯀꯩꯅꯣ
ꯑꯥ ꯇꯧꯕꯅꯦ ꯑꯩꯁꯨ ꯆꯥꯛ ꯆꯥꯛꯅꯤꯅꯦ ꯑꯩꯁꯨ ꯆꯥꯛ ꯆꯥꯗꯗꯤ
ꯍꯣꯏ ꯍꯣꯏ ꯑꯗꯨꯝ ꯆꯄꯣꯠꯁꯦ ꯃꯌꯥꯝ ꯆꯥꯁꯤꯜꯂꯁꯨ ꯆꯥꯛꯁꯦ ꯈꯔ ꯈꯤꯇꯪ ꯑꯣꯏꯔꯁꯨ ꯆꯥꯗ꯭ꯔꯗꯤ
ꯎꯝ ꯎꯝ ꯑꯗꯨꯗ
ꯎꯝ ꯑꯆꯥꯄꯣꯠ ꯌꯥꯝꯅ ꯆꯥꯕ ꯃꯍꯨꯠ ꯑꯣꯏꯗꯤ ꯆꯥꯛꯁꯦ ꯈꯔ ꯆꯥꯕꯗꯨꯅ ꯍꯦꯟꯅ ꯊꯟꯕꯒꯨꯝ ꯇꯥꯏꯞ ꯇ ꯇꯧꯋꯦꯕ
ꯎꯝ
ꯁꯤꯁꯇꯔꯁꯦ ꯀꯣꯂꯦꯖꯀꯨꯝꯕꯗ ꯂꯣꯏꯁꯤꯜꯂꯕ ꯃꯥꯜꯂꯦꯅꯦ ꯂꯣꯏꯁꯤꯜꯂꯕ ꯀꯃꯥꯏꯅ ꯇꯧꯒꯦ ꯂꯣꯏꯁꯤꯟꯗ꯭ꯔꯦ
ꯊꯔꯤꯌꯦ
ꯑꯣ ꯆꯠ ꯆ ꯆꯠ ꯆ ꯍꯥꯏꯗꯤ ꯑꯗꯨꯝ ꯀꯩꯅꯣ ꯇꯧꯕ ꯅꯠꯇꯕꯀꯣ ꯅꯨꯄꯤꯗ ꯆꯍꯤ ꯍꯪꯕꯒꯨꯝꯕꯗꯤ ꯈꯔ ꯇꯨꯏꯠ ꯑꯣꯏꯔꯗꯤ ꯍꯥꯏꯌꯦ ꯍꯥꯏꯗꯤ ꯑꯍꯟ ꯑꯣꯏꯔꯝꯒꯗ꯭ꯔꯥ ꯈꯟꯕ ꯑꯩꯉꯣꯟꯗꯒꯤ ꯑꯉꯥꯡ ꯑꯣꯏꯔꯝꯒꯗꯕ ꯃꯥꯜꯂꯦ ꯍꯥꯏꯕ ꯇꯥꯔꯗꯤ
ꯝ ꯅꯪꯉꯣꯟꯗ ꯑꯩ ꯑꯉꯥꯡ ꯑꯣꯏꯗꯧ ꯃꯥꯟꯒꯦ ꯅꯠꯇ꯭ꯔꯒ ꯀꯔꯤ ꯑꯣꯏꯅ ꯎꯒꯦ ꯅꯪꯅ
ꯑꯩꯅ ꯑꯗꯨꯝ ꯉꯪꯅꯕ ꯆꯥꯔꯒ ꯇꯧꯔꯗꯤ ꯑꯗꯨꯝ ꯈꯔ ꯃꯦꯆꯤꯌꯣꯔ ꯑꯣꯏꯕ ꯃꯥꯟꯕ ꯃꯦꯆꯤꯌꯣꯔ ꯍꯥꯏꯖꯤꯛ ꯍꯣꯏ ꯑꯩꯅ ꯍꯥꯏꯕꯗꯤ ꯃꯦꯆꯤꯌꯣꯔ ꯍꯥꯏꯕꯗꯤ ꯑꯩꯉꯣꯟꯗꯒꯤ ꯍꯟꯒꯗꯕ ꯃꯥꯟꯕꯀꯣ ꯑꯗꯨꯒꯤ ꯑꯗꯨꯝ ꯀꯣꯂꯦꯖ ꯂꯣꯏꯁꯤꯜꯂꯕ ꯍꯪꯕꯅꯦ
ꯑꯩꯒꯤ ꯈꯨꯡꯒꯥꯡꯗ
ꯎꯝ ꯑꯉꯥꯡ ꯑꯣꯏ ꯈꯔ ꯑ ꯉꯥꯡꯗꯤ ꯑꯣꯏꯔꯗꯣꯏ꯭ꯔꯥ ꯀꯣꯂꯦꯖꯀꯥ ꯕꯨꯛ ꯀꯩꯅ ꯀꯥꯏꯔꯒ ꯑꯉꯥꯡꯅꯅꯦ
ꯂꯤꯔꯦꯗ ꯁꯥꯔꯤꯅꯦꯗ ꯑꯩꯈꯣꯏꯗꯤ
ꯁꯔꯤꯅꯦꯕ
ꯁꯔꯤꯅꯦ
ꯑꯗꯨꯒ ꯑꯩꯅ ꯍꯥꯏꯔꯤꯗ ꯀꯣꯂꯦꯖ ꯂꯣꯏꯁꯤꯟꯗ꯭ꯔꯤꯒ ꯇꯧꯔꯔꯤꯗ ꯒꯦꯔꯤꯅꯣ
ꯂꯛꯅꯔꯤꯅꯦ ꯅꯪꯉꯣꯟꯗ
ꯆ ꯆꯠ ꯆꯠ ꯆ ꯑꯗꯨꯅꯦꯕ ꯉꯉꯥꯡ ꯃꯆꯥꯥꯛ ꯍꯧꯖꯤꯛ ꯀꯩꯅꯣ ꯃꯥꯟꯗꯦꯕ ꯑꯟ ꯑꯗ ꯑꯦ ꯑꯩꯉꯣꯟꯗꯒꯤ ꯍꯜꯂꯝꯒꯗꯕ ꯃꯥꯜꯂꯦꯕ
ꯃꯥꯂꯦ
ꯎꯝ
ꯑꯗꯨꯗꯤ ꯑꯉꯥꯡ ꯁꯥꯔꯛꯑꯒꯦ ꯑꯃꯨꯛ
ꯁꯥꯥꯛꯑꯅꯨ ꯁꯥꯅꯨ ꯍꯧꯖꯤꯛ ꯃꯦꯁꯤꯌꯣꯔ ꯑꯍꯥꯟꯕ ꯑꯣꯏꯕꯗꯨꯅ ꯐꯩ ꯑꯗꯨꯅ ꯍꯦꯟꯅ ꯋꯥꯔꯤ ꯁꯥꯟꯅꯕ ꯅꯨꯡꯉꯥꯏꯌꯦꯕ
ꯃꯦꯆꯌꯔ ꯑꯣꯏꯕꯗꯨꯔꯣ
ꯑꯥ ꯑꯉꯥꯡꯒ ꯄꯦꯄꯥ ꯄꯦꯄꯥ ꯋꯥꯔꯡ ꯁꯥꯟꯅꯕꯗꯣ ꯇꯂꯦꯕ
ꯑꯉꯥꯡꯒ ꯁꯥꯟꯅꯕꯗꯣ ꯅꯨꯡꯉꯥꯏꯕꯅꯤꯅꯦ ꯀꯔꯤꯅꯣ
ꯑꯦ ꯑꯩꯒꯤꯅ ꯑꯍꯥꯟ ꯄꯥꯝꯃꯦꯅꯦ ꯑꯍꯥꯟ ꯄꯥꯝꯃꯦ ꯀꯩꯇꯧꯔꯦ ꯑꯍꯟꯒ ꯋꯥꯔꯤ ꯁꯥꯟꯅꯕꯅ ꯍꯦꯟꯅ ꯅꯨꯡꯉꯥꯏꯔꯅꯤ ꯍꯥꯏꯕꯗꯤ ꯄꯣꯏꯟꯗꯨꯗ ꯗꯥꯏꯔꯦꯛ ꯗꯥꯏꯔꯦꯛ ꯆꯠꯂꯦꯗꯅ ꯆꯠꯄ ꯌꯥꯏꯗꯅ ꯑꯉꯥꯡꯗꯗꯤ ꯈꯣꯏꯔꯒ ꯈꯣꯏꯔ
ꯄꯣꯏꯟ ꯗꯥꯔꯦ ꯗꯥꯔꯦꯦꯛ ꯆꯠꯄꯗꯣ ꯄꯥꯝꯃꯤꯔꯣꯕ ꯅꯪꯁꯦ
ꯍꯣꯏ ꯍꯣꯏ ꯑꯗꯨꯅꯤ ꯄꯥꯝꯃꯤꯁꯦ ꯈꯣꯏꯔꯒ ꯈꯣꯏꯔꯒ ꯆꯠꯄꯗꯨꯗꯤ ꯌꯦ ꯇꯜꯂꯦꯗ ꯀꯩꯅꯣꯝꯃ ꯃꯥꯜꯂꯦꯕ ꯍꯥꯏꯦ ꯇ ꯍꯣꯦ ꯁꯠ ꯁꯠ ꯍ ꯍꯥꯏ ꯍ
ꯎꯝ
ꯑ ꯏꯁꯁ ꯀꯩꯅꯣ ꯑꯣꯔꯀ ꯃꯇꯝ ꯑꯣꯏꯕꯩ ꯃꯦꯠꯁꯦ ꯂꯣꯏ ꯌꯦꯡꯗꯅ ꯂꯣꯏꯔꯦꯗ ꯃꯤꯠꯀꯁꯦ ꯂꯣꯏ ꯁꯥꯗꯅ
ꯎꯝ
ꯊꯤꯟꯗ ꯑꯃꯨꯛ ꯊꯕꯛ ꯆꯠꯂꯤꯅꯦ
ꯑꯣ ꯋꯥ ꯃꯅꯦ ꯌꯦꯡꯕꯁꯨ ꯑꯁ ꯃꯇꯝ ꯆꯥꯅ ꯇꯨꯝꯗꯕꯅꯦꯕ
ꯎꯝ ꯋꯥꯔꯁꯨ ꯄꯥꯝꯝꯕ ꯣ ꯄꯥꯏ ꯂꯩ ꯂꯩꯇꯦꯅꯦ ꯌꯦꯡꯉꯔꯣꯏ ꯌꯥꯔꯁꯨ ꯑꯗꯨꯝ ꯃꯤꯠꯁꯦ ꯎꯁꯤꯜꯂꯒ ꯑꯁ ꯉꯁꯤ ꯃꯦꯠꯁꯂꯅꯦ ꯈꯜꯂꯒꯀꯣ ꯇꯨꯝꯕ ꯌꯥꯗꯕ ꯑꯃ ꯂꯩꯌꯦꯅꯦ
ꯎꯝ
ꯑꯗꯒꯤ ꯑꯗꯨꯝ ꯌꯦꯡꯉ ꯀꯂꯣꯁꯤ ꯂꯩꯦ ꯍ
ꯄꯥꯏ ꯂꯩ ꯂꯩꯇꯦ ꯌꯦꯡꯍꯧꯔꯗꯤ ꯌꯥꯔꯦ
ꯁꯤ ꯉꯔꯥꯡ ꯂꯣꯏꯁꯤꯜꯂꯕꯅꯤꯅ ꯁꯣꯔꯁ ꯐꯖꯅ ꯍꯣꯜꯂꯝꯃꯅꯤꯅꯦ
ꯄꯣꯜꯂꯦ ꯅꯍꯥꯟꯗꯨꯗꯤ ꯑꯁ ꯂꯣꯏꯔꯦ ꯑꯥꯎ
ꯁꯦ ꯌꯥꯥꯏꯕꯜꯗꯗꯤ ꯇꯕ ꯃꯥꯜꯂꯦ ꯍꯥꯏꯕꯗꯤ ꯅꯪ ꯄꯣꯔꯇꯨꯒꯜ ꯒꯤꯇꯤꯝ ꯑꯣꯏꯕꯅꯤꯅ ꯑꯥꯔꯖꯦꯟꯇꯤꯅꯥꯁꯦ ꯄꯥꯝꯕ ꯃꯔꯣꯏ
ꯄꯥꯃꯦꯗ
ꯄꯃꯦ ꯑ ꯆꯗ ꯑꯅꯤ ꯃ ꯍ ꯑꯅꯤꯃꯛ ꯀꯩꯅꯣ ꯇꯧꯕꯗꯨ ꯁꯇꯥꯔꯠ ꯑꯣꯏꯔꯦ
ꯑꯩ ꯑꯩꯅ ꯍꯥꯏꯕꯗꯤ ꯎꯝ ꯌꯥꯝꯅ ꯎꯝ ꯏꯇꯣꯞ ꯇꯣꯞꯅ ꯇꯧꯕꯗꯣ ꯑꯩꯗꯤ ꯇꯧꯗꯦꯕ ꯑꯗꯨꯝ ꯑꯃꯁ ꯑꯃꯁ ꯃꯦꯆꯅꯤ ꯑꯃꯁꯨ ꯔꯣꯅꯥꯜꯗꯣꯅꯤ ꯑꯃꯁꯨ ꯃꯦꯁꯤꯅꯤ
ꯍꯣꯏ ꯑꯥ ꯑꯅꯤꯃꯛꯕꯦꯁ ꯂꯩꯔꯅꯤꯍ
ꯎꯝ
ꯑꯈꯟꯕꯗꯨꯅ ꯐꯩꯗꯋꯦ ꯅꯠꯇꯕꯤꯗ
ꯑꯗꯨꯕꯨ ꯑꯗꯨꯏ ꯃꯔꯛꯇꯨꯗ ꯈꯟꯅꯕ ꯀꯥꯏꯅ ꯈꯣꯠꯄ ꯇꯧꯔꯤꯗꯣ ꯑꯣ ꯔꯣꯅꯥꯜꯗꯣꯒ ꯃꯦꯁꯤꯒꯤ ꯃꯇꯥꯡꯗ ꯑꯗꯨꯕꯨ ꯑꯩꯗꯤ ꯑꯗꯨꯒꯨꯝꯕꯗꯨꯗꯤ ꯇꯧꯅꯤꯡꯗꯕ ꯑꯗꯨ ꯑꯣꯏꯇꯥꯔꯁꯨ ꯔꯣꯅꯥꯜꯗꯣ ꯍꯦꯟꯅ ꯈꯔ ꯄꯥꯝꯕ ꯍꯥꯏꯇꯥꯔꯦ
ꯁꯨ ꯍꯩꯅꯗꯕ ꯅꯠꯇꯦ ꯄꯥꯝꯗꯕ ꯅꯠꯇꯦꯕꯀꯣ ꯑꯗꯨꯝ ꯔꯣꯅꯥꯜꯗꯣꯗ ꯄꯥꯝꯕ ꯍꯥꯏꯇꯥꯔꯦ
ꯍꯦꯟꯅ ꯈꯔ ꯍꯦꯛ ꯃꯦꯁꯤꯗꯒꯤꯗꯤ ꯈꯔ ꯄꯥꯔꯁꯦꯟ ꯈꯔ ꯍꯦꯟꯕꯗ
ꯎꯝ
ꯑꯩꯅ ꯅꯪꯒꯨꯝꯅ ꯑꯝꯕꯅꯗꯤ ꯆꯠꯂꯒ ꯃꯦꯁꯤꯅ ꯈꯔ ꯄꯥꯔꯁꯦꯅ ꯋꯥꯡꯉꯒ ꯄꯥꯝꯕ ꯇꯧꯋꯦꯕ
ꯎꯝ ꯑꯅꯔꯣ ꯅꯥꯟꯗꯣ
ꯑꯩꯅ ꯑꯗꯨꯝ ꯕꯔꯁꯂꯣꯅꯥ ꯃꯣꯏ ꯁꯥꯟꯅꯔꯤꯀꯥꯟꯗ ꯑꯗꯨꯝ ꯄꯥꯝꯕꯅꯦꯗ ꯍꯧꯖꯤꯛꯀꯤ ꯃꯦꯁꯤꯗꯤ ꯁꯥꯟꯅꯔꯝꯕꯩꯀꯣ
ꯎꯝ
ꯃꯦ ꯁꯞꯄꯣꯔꯠ ꯇꯧꯔꯦꯗꯤ ꯑꯗꯨꯝ ꯃꯣꯏꯁꯦ ꯃꯔꯨꯞꯀꯨꯝꯕ ꯇꯥꯏꯞꯇ ꯑꯣꯏꯕꯩ ꯑꯗꯨꯝ ꯑꯅꯤꯃꯛ ꯄꯥꯝꯕ ꯑꯣꯏꯒꯗꯥ ꯌꯥ
ꯎꯝ
ꯁꯤ ꯅꯨꯡꯊꯤꯟꯜꯗꯗꯤ ꯌꯨꯝꯗ ꯂꯩꯕ꯭ꯔꯥ ꯊꯕꯛ ꯆꯠꯊꯣꯛꯒꯦꯔꯥ ꯀꯃꯥꯏꯅ ꯇꯧꯒꯦ
ꯑꯩꯁꯦ ꯌꯨꯝꯗ ꯂꯥꯛꯏꯗ
ꯑ ꯑ ꯁꯤ ꯏꯝꯐꯥꯜꯗ ꯂꯩꯔꯣ ꯈꯨꯨꯟꯗꯔꯣ ꯀꯥꯏꯗꯅꯣ ꯈꯨꯟꯗ
ꯑ
ꯑꯣ ꯑꯣꯀꯦ
ꯃꯥꯂꯦꯕꯍꯥꯏꯨꯅꯦ
ꯍ ꯑꯗꯨꯗꯤ ꯈꯪꯗꯦꯦ ꯏꯝꯐꯥꯜꯗ ꯂꯩꯕꯒ ꯈꯨꯟꯗ ꯂꯩꯕꯒꯤ ꯈꯦꯠꯅꯕꯗꯤ ꯈꯪꯗꯦ
ꯑꯗꯣ ꯍꯧꯖꯤꯛꯁꯦ ꯅꯪ
ꯑꯥ
ꯅꯪꯔꯣ ꯑꯩꯅ ꯈꯟꯕꯗ ꯍꯥꯏꯕꯤꯒꯦꯀꯣ
ꯑꯥ
ꯃꯌꯥꯏ ꯋꯥꯏꯔꯛ ꯑꯣꯏꯔꯝꯒꯅꯤ
ꯃꯌꯥ ꯋꯥꯏꯔꯞ ꯍꯥꯏꯕꯗꯤ
ꯃꯌꯥꯏꯗ ꯍꯥꯏꯕꯗꯤ ꯆꯍꯤ ꯀꯩꯀꯥ ꯑꯗꯨꯒꯨꯝꯕꯗꯣ ꯒ꯭ꯌꯥꯟ ꯇꯥꯕ꯭ꯔꯥ
ꯆꯍꯤꯍꯤ ꯑ ꯀꯩꯅꯣꯁꯤꯔꯣ
ꯅꯪꯒꯤ ꯂꯤꯕ ꯑꯉꯥꯡ ꯑꯣꯏꯕ ꯂꯤꯗꯕ ꯈꯣꯠꯅ ꯀꯥꯏꯅ ꯍꯥꯏꯅꯕꯗꯨꯣ ꯃꯤ ꯍꯧꯖꯤꯛꯛꯇ ꯑꯗꯨꯗꯣ ꯍꯥꯏꯕꯅꯦ ꯑꯩꯁꯦ ꯑꯍꯟ ꯑꯣꯏ ꯑꯦ ꯅꯪꯖꯦ ꯑꯩ ꯁꯦ ꯅꯪꯅ ꯍꯧꯖꯤꯛ ꯑꯍꯟ ꯃꯥꯜꯂꯦ ꯍꯥꯏꯗ꯭ꯔꯥ
ꯍꯣꯏ ꯍꯣꯏ ꯍꯣꯏ ꯍꯣꯏ
ꯑꯗ ꯅꯪꯗꯣ ꯅꯪꯁꯦ ꯑꯩꯅ ꯈꯟꯕꯗ ꯃꯌꯥꯏ ꯑꯣꯏꯏꯔ ꯑꯣꯏꯔꯝꯒꯅꯤ ꯍꯥꯏꯕꯅꯦ
ꯎꯝ ꯍꯣꯏ ꯍꯣꯏ ꯍꯣꯏ ꯍꯣꯏ ꯒ꯭ꯌꯥꯟ ꯇꯥꯔꯦ ꯒ꯭ꯌꯥꯟ ꯇꯥꯔꯦ ꯃꯌꯥꯏ ꯃꯌꯥꯏꯗꯒꯤ ꯃꯌꯥꯏꯒꯤꯅꯤ
ꯃꯗ
ꯑꯗꯨꯗꯤ ꯈꯣꯠꯄ ꯌꯥꯔꯅꯤꯅ
ꯎꯝ
ꯑꯗꯨꯝ ꯋꯥ ꯋꯥꯟ ꯍꯟꯗ꯭ꯔꯦ ꯋꯥꯟ ꯍꯟꯗ꯭ꯔꯦ ꯁꯥꯔꯦ ꯑꯗꯨꯗꯤ ꯃꯌꯥꯏꯗꯒꯤ ꯃꯌꯥꯏꯅꯦ ꯑꯩꯁꯦ ꯍ ꯃꯌꯥꯏ ꯃꯌꯥꯏꯗꯒꯤꯗꯤ ꯈꯔ ꯍꯦꯜꯂꯦ ꯍꯅꯦ ꯍꯅꯦ ꯈꯔꯕꯨꯗꯤ ꯍꯦꯜꯂꯤꯦ ꯅꯪꯅ ꯆꯥꯎꯔꯛ
ꯆꯥꯎꯔꯛꯄ ꯑꯩ ꯀꯣꯅ ꯍꯥꯏꯕꯤꯔꯒꯦ
ꯇꯤꯁ
ꯏ ꯀꯥꯏ ꯌꯦ ꯅꯉꯣꯟ ꯅ ꯁꯤ ꯈꯥꯏꯗꯕ
ꯑꯦ
ꯑꯃꯥꯏ ꯈꯪꯅꯗꯕꯤꯕꯤꯗ ꯀꯣꯜ ꯇꯧꯅꯕꯁꯤ ꯍꯦꯟꯅ ꯅꯨꯡꯉꯥꯏꯕꯅꯤꯅꯦ
ꯎꯝ ꯕꯤꯠ ꯂꯩꯇ꯭ꯔꯥ ꯍꯥꯏꯌꯣ
ꯤꯇꯌ ꯋꯥꯔꯤ ꯋꯥꯔꯤ ꯅꯠꯇꯗ ꯍꯥꯟꯅꯗꯤ ꯈꯜꯂꯝꯕꯁꯦ ꯑꯦ ꯀꯔꯤ ꯇꯧꯗꯣꯏꯅꯤꯅ ꯈꯪꯗꯕꯅꯤꯗ ꯑꯗꯨꯝ ꯑꯃ ꯑꯅꯤ ꯇꯧꯔꯛꯄꯩꯀꯣ
ꯎꯝ
ꯑꯗꯨꯝ ꯒ꯭ꯌꯥꯟ ꯇꯥꯔꯛꯑꯒ ꯋꯥꯁꯦ ꯉꯥꯡꯕ ꯍꯩꯌꯦꯅꯦ ꯅꯠꯇ꯭ꯔꯗꯤ
ꯅꯨꯄꯤꯕꯨ ꯀꯌꯥ ꯅꯨꯄꯤ ꯀꯌꯥꯝ ꯀꯣꯏꯔꯝꯃꯒꯦ ꯅꯪꯕꯨ
ꯑꯩꯔꯣ
ꯎꯝ
ꯌꯥꯝ ꯀꯣꯏꯗꯕ ꯌꯥꯝ ꯀꯣꯏꯒꯗꯕ ꯃꯥꯟꯕ꯭ꯔꯥ
ꯑꯗꯨꯁꯨ ꯃꯌꯥꯏ ꯋꯥꯏꯔꯞ ꯃꯥꯜꯂꯦ
ꯍꯥꯥ
ꯆꯨꯝꯕ꯭ꯔꯣ
ꯍꯪꯗꯦꯗ ꯍꯦꯜꯂꯝꯕꯁꯨ ꯌꯥꯏ ꯍꯅ ꯍꯟꯊꯕꯁꯨ ꯌꯥꯏ
ꯌꯦꯜꯂꯝꯕꯗꯣ ꯌꯥꯏ ꯀ ꯍꯥꯏꯅꯦ ꯃꯁꯤ ꯅꯨꯄꯥꯁꯦ ꯍꯧꯖꯤꯗꯤ ꯁꯤꯁꯤꯡꯒꯥꯜꯨꯔ ꯔꯂꯦꯁꯟꯁꯤꯞ ꯂꯣ
ꯍꯧꯖꯤꯛꯀꯖꯤꯛꯇꯛ ꯁꯤꯡꯒꯜꯗ ꯂꯩꯌꯦꯦꯗ
ꯊꯤꯕꯤꯌꯨꯔꯣ ꯅꯠꯇ꯭ꯔꯒ
ꯍꯥꯥ
ꯊꯕꯤꯤꯌꯔꯣ
ꯌꯥ ꯔꯅꯤꯗ ꯞ ꯇꯞꯅ ꯍꯣꯠꯅꯖꯔꯒꯦ
ꯇꯅ ꯍꯅꯖꯔ
ꯑ
ꯑꯩꯒꯤ ꯊꯤꯕꯤꯌꯨꯅꯦ ꯑꯗꯨꯗꯤ
ꯅꯪꯒꯦꯔꯣ ꯑꯩ ꯅꯪ ꯃꯈꯣꯟꯁꯦ ꯑꯩꯅ ꯈꯪꯕꯒꯨꯝ ꯇꯥꯏꯞꯇ ꯈꯪꯕ ꯒꯤ ꯇꯥꯏꯐ ꯇꯧꯑꯣꯏꯅꯦ
ꯑꯩꯁꯦ ꯌꯨꯝ ꯄꯥꯟꯗꯕꯤꯗ